ꯍꯜꯂꯣ
ꯇꯥꯏꯌꯦ
ꯇꯥꯔꯦ ꯇꯥꯔꯦ ꯇꯣꯇꯤ ꯀꯩꯅꯣ ꯇꯧꯔꯝꯕ ꯑꯃꯨꯛ ꯉꯁꯥꯏꯗꯣ ꯑꯩꯅ ꯁꯤꯟꯇꯦꯛꯁ ꯁꯤꯟꯇꯦꯛꯁ ꯌꯥꯔꯝꯕꯅꯤ ꯊꯜꯂꯦ ꯑꯗꯨꯒ ꯃꯆꯥ ꯃꯆꯥꯁꯨꯝ ꯌꯥꯔꯝꯃꯤ ꯌꯥꯅꯤ ꯂꯣꯏꯁꯤꯜꯂꯛꯑꯦ ꯑꯗꯨꯨꯝ ꯀꯩꯅ ꯇꯥꯗꯤ ꯇꯥꯔꯤ ꯑꯗꯨꯒ ꯀꯩꯅꯣ ꯀꯣꯟ ꯌꯥꯅꯤꯡꯉꯥꯏꯗꯤ ꯂꯩꯔꯛꯇ꯭ꯔꯕ ꯍꯥꯏꯇꯥꯔꯦ
ꯑꯗꯨꯗꯤ ꯅꯣꯏꯗꯤ ꯃꯔꯥꯡ ꯌꯥꯝ ꯀꯥꯏꯅ ꯇꯥꯕ ꯃꯥꯜꯂꯦ ꯑꯩꯈꯣꯏꯁꯤꯗ ꯑꯗꯨꯃꯥꯏꯅ ꯇꯥꯔꯗꯤ ꯐꯗꯕꯅꯤ ꯉꯔꯥꯡ ꯉꯔꯥꯡ ꯅꯍꯥꯟ ꯅꯍꯥꯟꯅ ꯑꯅꯧꯕ ꯑꯃꯨꯛ ꯍꯨꯠꯄꯅꯦꯕꯀꯣ ꯑꯗꯨꯗꯨꯒꯅꯦ ꯎꯝ ꯇꯨꯂꯨꯒꯀ ꯍꯥꯞꯇ꯭ꯔꯤꯉꯩꯗꯗꯤ ꯈꯔ ꯈꯔꯇ ꯑꯩꯈꯣꯏꯒꯤ ꯇꯣꯇꯤ ꯇꯥꯔꯛꯑꯦ ꯍꯥꯏꯕꯒꯤ ꯈꯪꯕꯗꯣ ꯑꯣꯏꯔꯦ ꯑꯗꯨꯒꯅꯦ ꯇꯨꯔꯨꯍꯥꯞ ꯄꯨꯕꯗꯒꯤꯗꯤꯅꯦ ꯇꯣꯇꯤꯁꯦ ꯇꯥꯈꯤꯗꯕ ꯋꯥꯅꯤꯗ ꯑꯗꯒꯤꯗꯤ ꯑꯃꯨꯛ ꯍꯥꯟꯅꯒꯤ ꯑꯔꯤꯕꯗꯨꯗ ꯑꯃꯨꯛ ꯎꯝ ꯀꯩꯅꯣ ꯇꯧꯔꯒ ꯁꯦꯝꯃꯒ ꯌꯦꯡꯉꯁꯦꯅ ꯑꯔꯤꯕꯗꯣ ꯑꯃꯨꯛ ꯁꯦꯝꯖꯤꯟꯈ꯭ꯔꯦ ꯑꯗꯣ ꯇꯨꯗꯤ ꯇꯥꯕ ꯅꯨꯃꯤꯠꯇ ꯇꯥꯔꯛꯀꯗ꯭ꯔꯗꯤ ꯈꯪꯗ꯭ꯔꯦ ꯑꯗꯨꯃꯥꯏꯅ ꯌꯦꯡꯗꯧ ꯃꯉꯥꯏꯔꯦ
ꯎꯝ ꯍꯥꯏꯁ
ꯑ
ꯍꯣꯏ ꯍꯣꯏ ꯌꯥꯗꯤ ꯌꯥꯔꯒ ꯑꯩꯈꯣꯏꯅ ꯍꯧꯖꯤꯛ ꯊꯜꯂꯦ ꯑꯗꯨꯒ ꯌꯥꯅꯤꯡꯉꯥꯏ ꯂꯩꯇ꯭ꯔꯦ ꯁꯤꯇꯦꯛꯁ ꯂꯩꯇ꯭ꯔꯦ ꯍꯥꯏꯁꯦ ꯀꯩꯅꯣ ꯇꯧꯔꯤꯅꯦꯕ ꯑꯩꯈꯣꯏ ꯌꯨꯝꯒꯤ ꯑꯣꯏꯅ ꯑꯩꯈꯣꯏ ꯇꯔꯨꯛ ꯒꯤ ꯑꯣꯏꯅ ꯆꯥꯝꯃꯉꯥ ꯂꯤꯇꯔ ꯆꯥꯝꯃꯉꯥꯒꯤꯗꯣ ꯁꯤꯟꯇꯦꯛꯁ ꯑꯃ ꯑꯅꯤ ꯁꯤꯟꯇꯦꯛꯁ ꯃꯔꯤ ꯑꯃ ꯂꯩꯔꯦ ꯑ ꯃꯉꯥ ꯂꯩ ꯍꯥꯏꯕ ꯑꯗꯨꯒ ꯆꯍꯨꯝꯒꯤꯗꯨꯅ ꯑꯅꯤꯅꯦꯕ ꯂꯩꯁꯦ ꯑꯗꯨ ꯁꯤꯂꯣꯏ ꯌꯥꯔꯛ ꯑꯕꯅꯦꯕ ꯑꯗꯨ ꯏꯁꯤꯡ ꯀꯣꯟ ꯂꯦꯝꯃꯤꯕ꯫
ꯍꯧꯗ꯭ꯔꯤꯌꯦ ꯑꯩꯈꯣꯏꯗꯥ ꯃꯩ ꯊꯥꯒꯠꯄꯗꯤ ꯍꯧꯈ꯭ꯔꯕꯅꯦ꯫
ꯎꯝ
ꯃꯥꯁꯨ ꯋꯥꯕꯗ ꯂꯣꯏꯔꯕꯅꯤ ꯊꯕꯛ ꯃꯌꯥꯝꯁꯤꯒ ꯀꯣꯟꯅꯅꯕ ꯍꯣꯠꯅꯕꯗ
ꯀꯩꯅꯣꯗꯤ ꯑꯣ ꯅꯣꯏꯒꯤ ꯌꯨꯝ
ꯑꯥ ꯅꯨꯡꯊꯤꯟꯗ ꯂꯥꯛꯑꯦ ꯃꯣꯏ ꯑꯌꯨꯛꯇꯣ ꯃꯐꯝ ꯑꯃꯗ ꯁꯨꯏ ꯍꯥꯏꯌꯦꯕꯀꯣ ꯑꯗꯨꯗꯨꯒꯤ ꯃꯣꯏ ꯅꯨꯡꯊꯤꯟꯗ ꯑꯣꯏꯅ ꯂꯥꯛꯀꯦꯅ ꯍꯥꯏꯔꯒ ꯑꯗꯨꯝ ꯂꯥꯛꯄ꯫ ꯑꯗꯣ ꯃꯣꯏ ꯑꯁꯣꯝꯒꯤꯗ ꯂꯣꯏꯗꯣꯔꯦ ꯗꯤ ꯍꯥꯏꯕꯅꯦ ꯑꯗꯨ ꯂꯣꯏꯔꯒꯗꯤ ꯁꯣꯝ ꯅꯥꯀꯟꯗ ꯑꯌꯨꯛꯀ ꯅꯨꯡꯊꯤꯟꯒ ꯑꯗꯨꯝ ꯄꯥꯔꯒ ꯁꯨꯒꯦꯅ ꯍꯥꯏꯌꯦꯕ꯫
ꯎꯝ ꯍꯧꯖꯤꯛꯀꯤ ꯅꯣꯏꯒꯤ ꯃꯅꯤꯡꯗ ꯑꯃꯨꯛ ꯅꯧꯅ ꯑꯥ ꯃꯈꯣꯡ ꯑꯍꯨꯝꯂ ꯀꯩꯅꯣ ꯍꯩꯒꯠꯂꯛꯄꯗꯣ
ꯎꯝ ꯃꯈꯥ ꯊꯪꯕꯗ꯫ ꯑꯧ ꯑꯧ ꯑꯗꯨ ꯑꯗꯨ ꯍꯥꯞ ꯗꯤ ꯑꯗꯨ ꯍꯥꯟ ꯃꯈꯣꯡꯗ ꯍꯩꯗ꯭ꯔꯗꯤ ꯌꯥꯗ꯭ꯔꯕ ꯑꯗꯨꯗꯨꯒꯤ ꯑꯗꯨ ꯍꯩꯔꯒ ꯃꯣꯏ ꯉꯁꯤ ꯆꯦꯛ ꯀꯩꯀꯥ ꯀꯥꯕ ꯍꯧꯔꯅꯤꯕ꯫
ꯎꯝ
ꯑꯗꯨꯒ ꯑꯃꯨꯛ ꯂꯩꯕꯥꯛ ꯑꯃꯨꯛ ꯍꯥꯞꯈꯤꯗꯣꯏꯅꯦꯕ ꯂꯩꯕꯥꯛꯄꯨꯗꯤ ꯌꯥꯝ ꯀꯟꯅ ꯍꯥꯞꯅꯤꯡꯉꯥꯏ ꯗꯤꯜ ꯂꯩꯔꯔꯣꯏ ꯀꯔꯤ ꯑꯃꯨꯛ ꯍꯨꯝꯕꯅꯤ ꯁ ꯅꯪꯒꯤꯗ꯭ꯔꯣ
ꯎꯝ
ꯑꯁ ꯑꯗꯨꯒꯤ ꯑꯃꯨꯛ ꯍꯟꯗꯣꯛ ꯍꯣꯟꯖꯤꯟ ꯇꯧꯔꯛꯄꯗꯅꯦ ꯌꯥꯝ ꯇꯜꯂꯤꯁꯦ ꯊꯪꯒꯥꯥꯟꯗ ꯈꯤꯇꯪ ꯂꯥꯞꯊꯣꯛꯈ꯭ꯔꯕꯅꯤꯅꯀꯣ
ꯑꯗꯒꯤ ꯑꯃꯨꯛ ꯍꯣꯏ ꯑꯗꯒꯤ ꯑꯃꯨꯛ ꯊꯣꯡꯉꯥꯟꯗꯨꯅ ꯑꯃꯨꯛ ꯁꯨꯃꯥꯡ ꯐꯥꯎꯕ ꯒꯥꯔꯤ ꯊꯧꯖꯤꯟꯕ ꯌꯥꯏ ꯍꯥꯏꯗꯤ ꯐꯕꯀꯣ ꯁꯨꯃꯥꯡ ꯍꯥꯏꯕ ꯌꯨꯝ ꯃꯅꯥꯛ ꯁꯥꯔꯤꯕꯗꯨꯕꯨ
ꯑꯟꯏꯟꯇꯦꯜꯂꯤꯖꯦꯕꯜ ꯑꯗꯨꯅꯤ ꯑꯗꯨꯗꯨꯅꯅꯦ ꯉꯔꯥꯡ ꯅꯨꯡꯗꯥꯡ ꯆꯦꯛ ꯍꯣꯟꯕꯗ ꯍꯣꯟꯕꯗ ꯍꯣꯟꯕꯗ ꯏꯕꯨꯡꯉꯣꯅꯦ ꯑꯩꯅꯦ ꯑꯗꯒꯤ ꯑꯩꯈꯣꯏ ꯗꯗꯥꯏ ꯃꯆꯥꯅꯨꯄꯥ ꯑꯃꯒ ꯑꯩꯈꯣꯏ ꯑꯍꯨꯝ ꯍꯣꯜꯂꯦ ꯅꯪ ꯉꯁꯤꯅ ꯂꯩꯉꯣꯏ ꯍꯣꯟꯟꯖꯟꯁꯦꯅ ꯍꯥꯏꯕ ꯕꯅꯦ ꯅ ꯑꯌꯨꯛꯇꯗꯤ ꯉꯝꯃꯔꯣꯏ ꯍꯧꯖꯤꯛ ꯗꯣ ꯅꯨꯡꯗꯥꯡ ꯅꯨꯡꯗꯥꯡ ꯋꯥꯏꯔꯝ ꯇꯧꯔꯀꯥꯟꯗ ꯑꯣꯏꯅ ꯍꯣꯜꯂꯁꯦꯅ ꯑꯉꯥꯡꯁꯤꯡꯅ ꯁꯥꯟꯅꯕ ꯂꯣꯏ ꯆꯠꯅꯈꯤꯕ ꯑꯗꯨꯒꯤ ꯃꯣꯏꯁꯨ ꯍꯜꯂꯛꯑꯒꯗꯤ ꯃꯣꯏꯅ ꯁꯥꯟꯅꯕ ꯆꯠꯄꯅꯤꯅ ꯋꯥꯏꯌꯦꯅ ꯍꯥꯏ ꯑꯗꯨꯒ ꯅꯨꯡꯗꯥꯡ ꯋꯥꯏꯔꯝ ꯇꯧꯁꯦꯅ ꯑꯗꯣ ꯍꯧꯖꯤꯛ ꯇꯤ ꯑꯃꯨꯛ ꯃꯣꯏ ꯕꯣꯜ ꯀꯩꯀꯥ ꯌꯦꯡꯕꯒꯤ ꯗꯩ ꯑꯃꯨꯛ ꯑꯍꯤꯡ ꯇꯨꯝꯗꯕ ꯈꯣꯠꯇꯕ ꯇꯧꯕꯗꯣ ꯑꯉꯥꯡꯁꯤꯡꯁꯦ ꯑꯩꯕꯨꯗꯤ ꯌꯦꯡꯗ꯭ꯔꯦ ꯍꯌꯦꯡ ꯀꯣꯟꯅ ꯀꯩꯅꯣ ꯂꯣꯏꯕ ꯅꯨꯃꯤꯠꯇ ꯑꯣꯏꯅ ꯌꯦꯡꯉꯒꯦꯅ
ꯎꯝ ꯁꯅꯥꯒꯤꯗ ꯇꯀꯄꯥꯟ ꯐꯪꯗꯧꯕ ꯅꯨꯃꯤꯠꯇꯨꯗ
ꯎꯝ ꯑꯗꯨꯗ ꯌꯦꯡꯉꯒꯦ
ꯑꯩꯁꯨꯅꯤ ꯀꯌꯥ ꯁꯨꯝ ꯁꯥꯟꯅ ꯈꯣꯠꯅꯕꯁꯤ ꯌꯦꯡꯈꯤꯗꯕꯩꯔꯗꯤ ꯀꯥ ꯍꯦꯟꯅ ꯌꯦꯡꯅꯤꯡꯕ ꯄꯣꯛꯇꯦ ꯑꯗꯨꯒ ꯑꯔꯣꯏꯕ ꯅꯨꯃꯤꯠ ꯃꯦꯁꯇꯣ ꯁꯥꯟꯅꯕꯗ ꯑꯗꯨꯗꯗꯤ ꯌꯦꯡꯅꯤꯡꯉꯤ
ꯁꯤꯁꯤꯅ ꯀꯩꯅꯣ ꯇꯧꯕꯩꯅꯦꯕ ꯅꯍꯥꯟꯋꯥꯏꯔꯝꯗꯤ ꯑꯗꯨꯝ ꯌꯥꯝ ꯅꯨꯡꯉꯥꯏꯕ ꯋꯥꯔꯜ ꯀꯞ ꯌꯦꯡꯕꯁꯦ ꯀꯩꯒꯤꯅꯣ ꯍꯥꯏꯕꯀꯥꯟꯗ ꯑꯩꯈꯣꯏ ꯃꯌꯥꯝ ꯄꯨꯟꯖꯟꯅꯔꯒ ꯄꯔꯦꯡꯒꯤ ꯃꯤ ꯃꯌꯥꯝꯗ ꯄꯨꯟꯖꯟꯅꯔꯒ ꯇꯤꯚꯤ ꯃꯝꯗ ꯇꯧꯔꯒ ꯌꯦꯡꯅꯕꯅꯤꯗꯅ ꯑꯗꯨ ꯍꯧꯖꯤꯛꯇꯤ ꯌꯦꯡꯉꯨ ꯐꯣꯟꯗ ꯂꯣꯏ ꯌꯦꯡꯅꯕꯔ ꯐꯕꯅꯤꯅ ꯑꯩꯗꯤ ꯕꯤꯠ ꯂꯩ ꯇꯦꯕ ꯏꯇꯣꯝꯇ ꯌꯦꯡꯕꯗꯨꯗꯤ ꯑꯍꯟ ꯃꯌꯥꯝ ꯌꯥꯏꯌꯥꯒ ꯂꯥꯡꯉꯒ ꯀꯣ ꯃꯥꯏ ꯃꯃꯩ ꯆꯪꯉꯒ ꯈꯥꯏꯗꯣꯛꯅꯔꯒ ꯌꯦꯡꯕꯗ ꯅꯨꯡꯉꯥꯏ ꯍꯥꯏꯕ ꯏꯁꯥꯗ ꯃꯨꯠꯇ ꯑꯃ ꯂꯩꯕꯗꯣ ꯍꯣꯏ ꯐꯥꯏꯅꯦꯜ ꯅꯨꯃꯤ ꯇꯕꯨꯗꯤ ꯑꯗꯨꯝ ꯀꯩꯅꯣ ꯇꯧꯕꯅꯤ ꯏꯁꯀ꯭ꯔꯤꯟꯒ ꯈꯜꯂꯒ ꯑꯗꯨꯝ ꯀꯥꯞꯅꯕꯅꯦ ꯂꯩꯀꯥꯏ ꯂꯩꯀꯥꯏꯒꯤ ꯑꯗꯨꯗ ꯑ ꯑꯣꯏꯅ ꯌꯦꯡꯉꯒꯦ
ꯉꯔꯥꯡꯁꯨ ꯀꯥꯄꯍꯎꯋꯦ ꯀꯩꯅꯣꯗ ꯇꯥꯃꯣꯣꯔꯠꯇꯂꯣꯏ ꯃꯣꯏ ꯁꯝ ꯁ ꯈꯥꯉꯦꯝ ꯄꯨꯂꯤꯁ ꯍꯤꯗ꯭ꯔꯣꯝ ꯂꯩꯀꯥꯏꯗꯨꯗ ꯐꯨꯠꯕꯣꯜ ꯇꯦꯂꯔ ꯐꯖꯅ ꯈꯜꯂꯒ ꯄꯥꯛꯅ ꯀꯥꯞꯄꯍꯋꯦ ꯃꯣꯏꯒꯤ ꯀꯝꯃꯨꯅꯤꯇꯤ ꯍꯣꯜ ꯂꯩꯕꯗꯣ ꯑꯗꯨꯗ
ꯎꯝ ꯑꯗꯨꯅꯤ ꯑꯩꯈꯣꯏ ꯁꯤꯁꯨ ꯑꯩꯈꯣꯏ ꯁꯤꯒꯤꯁꯨ ꯑꯗꯨꯝ ꯆꯍꯤ ꯈꯨꯗꯤꯡꯒꯤꯗꯤ ꯀꯥꯞꯄꯅꯦ ꯃꯌꯥꯝ ꯃꯌꯥꯝ ꯇꯧꯔꯒ ꯀꯃꯠꯇꯤ ꯍꯣꯜꯗ꯭ꯔ ꯑꯗꯣ ꯅꯍꯥꯟꯋꯥꯏꯅ ꯍꯦꯟꯅ ꯅꯨꯡꯉꯥꯏꯇ ꯁꯨꯃꯥꯡꯗ ꯌꯦꯡꯕꯗꯨꯅ ꯍꯦꯟꯅ ꯅꯨꯡꯉꯥꯏꯕ ꯇꯤꯚꯤ ꯃꯆꯥ ꯑꯃ ꯇꯧꯔꯒ ꯃꯌꯥꯝ ꯄꯨꯟꯅ ꯌꯦꯡꯕꯗ ꯌꯥꯌꯥ ꯂꯥꯡꯗꯅ ꯑꯗꯨꯗ ꯑꯍꯤꯡ ꯉꯥꯏꯕꯩꯗꯣ
ꯎꯝ
ꯀꯩꯀꯩꯒ ꯆꯥꯟꯅꯗꯅ ꯇꯟꯒ ꯍꯧꯅꯗꯅ ꯑꯗꯒꯤ ꯅꯨꯡꯗꯥꯡ ꯆꯥꯕ ꯌꯥꯕ ꯀꯩ ꯂꯩꯗꯅꯀꯣ ꯑꯗꯨꯒꯨꯝꯕ ꯃꯌꯥꯝ ꯇꯧꯔꯒ ꯅꯨꯡꯉꯥꯏꯕꯒꯤ ꯀꯩꯅꯣꯁꯤꯗꯤ ꯃꯌꯥꯝ ꯍꯦꯜꯂꯤꯗ ꯊꯥꯏꯅꯅ ꯅ ꯃꯤ ꯑꯖ ꯄꯨꯟꯁꯤꯟꯅꯔꯒ ꯑꯃꯈꯛ ꯑꯩꯈꯣꯏꯒꯤ ꯅꯨꯡꯁꯤꯅꯕꯁꯨ ꯌꯥꯝ ꯃꯥꯟꯕꯗꯣ ꯊꯥꯏꯅꯒꯤꯅꯤꯅ ꯍꯧꯖꯤꯛꯀꯤꯅ ꯑꯃꯨꯛ ꯍꯧꯖꯤꯛꯀꯤꯅ ꯑꯃꯨꯛ ꯏꯁꯥ ꯏꯁꯥꯅ ꯑꯗꯨꯝ ꯏꯇꯣꯝꯇ ꯌꯦꯟꯖꯕꯒꯤ
ꯍꯣꯏ ꯑꯗꯩ ꯍꯧꯖꯤꯛꯇꯤ ꯃꯤ ꯈꯨꯗꯤꯡꯒꯤ ꯐꯣꯟꯁꯨ ꯂꯣꯏ ꯄꯥꯏꯅꯔꯦ ꯑꯗꯒꯤ ꯌꯨꯝ ꯈꯨꯗꯤꯡꯒꯤ ꯇꯤꯚ ꯂꯩꯅꯔꯦ ꯌꯣꯟꯅꯗ꯭ꯔꯦ ꯊꯥꯏꯅꯒ ꯍꯧꯖꯤꯛ ꯀꯗꯤꯛ ꯌꯥꯝ ꯈꯦꯠꯅꯔꯦꯗꯅ ꯊꯥꯏꯅꯗꯤ ꯐꯣꯟꯒꯁꯦ ꯂꯩꯔꯒꯁꯨ ꯃꯣꯕꯥꯏꯜ ꯊꯣꯛꯂꯛꯄ ꯃꯇꯝ ꯀꯨꯏꯗꯒꯩꯗ ꯑꯃ ꯑꯅꯤꯈꯛ ꯂꯩꯕꯒꯤ ꯋꯥꯅꯤ ꯑꯗꯒꯤ ꯑꯃꯨꯛ ꯇꯤꯚꯤꯁꯨ ꯌꯨꯝꯊꯣꯡ ꯈꯨꯗꯤꯡꯒꯤꯗꯤ ꯂꯩꯅꯔꯝꯕ ꯅꯠꯇ ꯆꯠꯇꯃꯤꯅ ꯑꯩ ꯑꯗꯨꯃꯥꯏꯅ ꯄꯨꯟꯕꯒꯤ ꯈꯨꯗꯣꯡꯆꯥꯕ ꯍꯧꯖꯤꯛꯁꯤꯅ ꯑꯃꯨꯛ ꯌꯦꯡꯕꯤꯅꯕꯕꯨ ꯂꯩꯇꯦ ꯇ꯭ꯔꯦꯗꯟ
ꯑꯗꯨꯅꯤ ꯇꯤꯚꯤ ꯑꯃꯐꯥꯎ ꯊꯥꯅꯗ꯭ꯔꯦ ꯍꯧꯖꯤꯛ ꯀꯥꯟꯇ ꯇꯤꯕꯤꯗꯣꯜ ꯍꯣꯏ ꯑꯅꯃꯛ ꯑꯩꯈꯣꯏꯒꯤ ꯎꯐꯨꯜꯁꯤꯦ ꯀꯥꯖꯥ ꯂꯩꯅꯔꯦ ꯍꯥꯏꯕ ꯑꯗꯒꯤ ꯀꯔꯤꯕ ꯎ ꯎꯝ ꯎ ꯇꯤꯚꯤ ꯐ꯭ꯂꯦꯠ ꯑꯄꯥꯛꯄꯗꯨꯁꯨꯅꯦ ꯑꯗꯨꯝ ꯊꯦꯠꯂ ꯊꯦꯠꯂꯒ ꯂꯣꯏ ꯂꯩꯅꯔꯦ ꯇꯤꯚꯤ ꯁꯨꯀꯥꯞ ꯀꯥꯞꯇꯦ ꯍꯥꯏꯕ
ꯑꯈꯣꯏꯁꯨꯨꯂꯥꯏ ꯔꯦꯀꯣꯏ ꯏꯔꯦ ꯌꯦꯡꯗꯕ ꯆꯍꯤꯔꯣꯝꯗ ꯑꯗꯨ ꯌꯥꯕꯨ ꯑꯩ ꯉꯛꯄꯨ ꯉꯛꯏꯅꯤ ꯅꯍꯥꯟ ꯑꯃꯨꯛꯁꯨ ꯑꯩꯈꯣꯏꯒꯤ ꯑꯁ ꯁꯪꯗꯦ ꯌꯥꯝ ꯀꯨꯏꯔꯦ ꯌꯥꯝ ꯀꯨꯏꯔꯦ ꯍꯧꯖꯤꯛ ꯂꯩꯔꯤꯁꯦ ꯁꯨꯡꯛꯌꯦꯡ ꯁꯤꯖꯤꯟꯅꯗ꯭ꯔꯦ ꯍꯧꯖꯤꯛꯁꯨ ꯃꯌꯥꯝ ꯑꯩꯈꯣꯏ ꯂꯨꯍꯣꯡ ꯀꯩꯍꯣꯡꯕꯗꯁꯨ ꯑꯍꯣꯡ ꯑꯋꯣꯟꯗ ꯇꯤꯚꯕꯤ ꯍꯥꯞꯄꯩ ꯋꯥꯅꯤ ꯁꯨꯝ ꯃꯃꯤꯡꯁꯦ ꯍꯣꯏ ꯅꯧꯔꯤꯉꯩ ꯑꯃꯅꯤꯅꯤꯒ ꯌꯦꯡꯉꯒꯗ꯭ꯔꯗꯤ ꯅꯝꯖꯪꯉꯤꯗꯨ ꯃꯔꯝꯗꯤ ꯀꯩꯅꯣ ꯍꯪꯕꯁꯤꯁꯦ ꯀꯩꯅꯣꯒꯤꯅꯦꯕ ꯐꯣꯟ ꯊꯣꯛꯂꯛꯄꯗꯒꯤ ꯐꯣꯟꯗ ꯁꯨꯝ ꯂꯣꯏ ꯌꯦꯡꯅꯈꯤꯕꯗꯣ
ꯃꯥꯅꯦ ꯐꯣꯟꯁꯤꯗ ꯌꯥꯎꯗꯕ ꯂꯩꯇ꯭ꯔꯦꯗꯅ ꯌꯨꯇ꯭ꯌꯨꯨꯞꯁꯤꯗꯗꯤ ꯁꯤꯅꯦꯃꯥ ꯌꯦꯡꯒꯦꯔ ꯏꯁꯩ ꯇꯥꯒꯦꯔꯥ ꯀꯩꯗꯧꯒꯦꯒꯦ ꯑꯗꯒꯤ ꯂꯩꯗꯅꯨꯀꯣ ꯂꯣꯏꯅꯃꯛ ꯑ ꯂꯥꯏꯔꯤꯛ ꯇꯝꯕꯕꯨ ꯌꯥꯔꯦ
ꯎꯝ ꯈꯪꯅꯤꯡꯕ ꯂꯩꯔꯁꯨ ꯑꯗꯒꯤ ꯑꯗꯒꯤ ꯑꯩꯈꯣꯏꯅ ꯁꯨꯝ ꯎꯟꯅꯤꯡꯕ ꯑꯃ ꯎꯗ꯭ꯦ ꯄꯣꯠ ꯎꯕ ꯂꯩꯔꯒꯁꯨ ꯑꯗꯒꯤ ꯑꯣ ꯋꯥꯏ ꯃ ꯇ ꯈꯛꯇ ꯑꯣꯏꯔꯒꯁꯨ ꯑꯗꯨꯝꯕꯗꯨꯗꯤ ꯑꯗꯨꯝ ꯂꯣꯏꯅꯃꯛ ꯐꯪꯗꯕ ꯂꯩꯇ꯭ꯔꯦꯗꯅ ꯁꯤꯗ ꯅꯦꯠꯀꯤ ꯈꯨꯠꯊꯥꯡꯅ
ꯃꯥꯅꯦ ꯀꯣꯏꯁꯟ ꯑꯃ ꯍꯪꯅꯤꯡꯉꯁꯨ ꯋꯥꯍꯪ ꯑꯃ ꯍꯪꯅꯤꯡꯉꯁꯨ ꯑꯗꯨꯝ ꯍꯪꯕ ꯌꯥꯔꯦ ꯃꯣꯏꯅ ꯑꯗꯨꯝ ꯄꯥꯎꯈꯨꯝ ꯄꯤꯕꯤꯔꯛꯑꯅꯤ ꯑꯗꯨꯗꯨꯅ ꯅꯨꯡꯉꯥꯏꯔꯦ
ꯑꯁ ꯅꯨꯡꯉꯥꯏꯗꯧꯔꯤ ꯀꯩꯅꯣꯖ ꯌꯧꯍꯅꯤꯡꯉꯤ ꯉꯁꯤꯁꯦ ꯍꯧꯖꯤꯛꯁꯦ ꯏꯉꯥ ꯉꯁꯤꯁꯤꯗ ꯇꯥꯡ ꯀꯨꯟꯒ
ꯁꯨꯗꯔ ꯎꯝ
ꯄꯩꯈꯥꯁꯦ ꯍꯥꯡꯆꯤꯠꯇꯒꯤꯅꯦ ꯑꯗꯨꯒ ꯎꯝ ꯀꯣ ꯀꯣ ꯇꯥꯡ ꯀꯣꯂꯨꯝꯗ ꯁꯤ ꯂꯩꯔꯦ ꯑꯗꯨꯒ ꯏꯉꯦꯟꯒꯤ ꯅꯤꯅꯤ ꯄꯥꯟꯕꯁꯤꯅ ꯁꯒꯣꯜꯁꯦꯟꯒꯤ ꯇꯥꯡ ꯇꯔꯥꯇꯔꯨꯛꯀꯤ ꯁꯒꯣꯜꯁꯦꯟ ꯅꯨꯃꯤꯠ ꯇꯥꯕ ꯑꯗꯨꯒ ꯀꯂꯦꯟ ꯅꯨꯃꯤꯠꯁꯤꯅ ꯀꯥꯡ ꯑꯔꯣꯏꯕ ꯅꯨꯃꯤꯠꯁꯤꯅ ꯀꯩꯅꯣꯁꯦ ꯎꯝ ꯏꯉꯟ ꯀꯩꯅꯣ ꯑꯣ ꯇꯥꯡ ꯀꯨꯟꯃꯔꯤꯗ ꯇꯥꯏꯌꯦꯕꯀꯣ ꯀꯥꯡ ꯑꯍꯧꯕꯅ ꯇꯥꯡ ꯇꯔꯥ ꯇꯔꯨꯛꯇ ꯑꯗꯨꯒ ꯑꯔꯣꯏꯕꯅ ꯇꯥꯡ ꯀꯨꯟꯃꯔꯤ ꯇꯥꯏ ꯑꯗꯨꯒꯤ ꯃꯔꯛꯁꯤꯗ ꯁꯟꯗꯦ ꯑꯃꯗꯤ ꯇꯥꯔꯤꯌꯦ ꯇꯥꯡ ꯇꯔꯥꯃꯥꯄꯜꯁꯦ ꯁꯤꯗꯔ ꯀꯩꯅꯣꯝꯃ ꯌꯦꯡꯕꯩ ꯃꯑꯣꯡ ꯌꯦꯡꯁꯦ ꯃꯌꯥꯝ ꯐꯥꯎꯅꯔꯒ ꯍꯥꯏꯇꯥꯔꯦꯀꯣ
ꯍꯣꯏ ꯍꯣꯏ ꯃꯌꯥꯝ ꯍꯥꯏꯅꯔꯒ ꯇꯧꯔ ꯆꯥꯔ ꯂꯣꯏꯔꯦ
ꯎꯝ ꯑꯩꯗꯤ ꯀꯩꯅꯣꯗꯣ ꯄꯥꯝꯃꯦ ꯍꯥꯏꯕꯗꯤ ꯑꯗꯨꯃꯥꯏꯅ ꯄꯨꯈꯝꯗ ꯅꯠꯇꯕ ꯃꯥꯒꯤ ꯀꯩꯅꯣꯗꯣ ꯍꯧꯔꯀꯥꯟꯗ ꯑꯩꯈꯣꯏꯒꯤ ꯀꯦ ꯁꯤꯁꯨ ꯍꯧꯗ ꯊꯝꯅꯥꯒ ꯇꯥꯏ ꯅ ꯃꯃꯥꯏ ꯇꯣꯉꯥꯟꯕ ꯐꯦꯕꯔ ꯑꯃ ꯊꯣꯛ ꯥꯎꯕꯅꯦꯕ ꯑꯗꯨ ꯃꯅꯪꯒ ꯅꯨꯡꯁꯤꯔꯒ ꯑꯗꯨꯗ ꯑꯩꯅ ꯄꯥꯝꯃꯤ ꯁꯨꯃꯥꯏꯅ ꯇꯧꯖꯦ ꯂꯩꯗ ꯑꯗ ꯍꯥꯏꯕꯗꯤ ꯑꯩꯈꯣꯏꯅ ꯍꯣꯏ ꯑꯇꯣꯞꯄ ꯏꯟꯖꯥꯡꯒꯤꯗꯤ ꯈꯪꯗ꯭ꯔꯦꯀꯣ ꯅꯨꯃꯤꯠꯇꯨꯒꯤ ꯑꯣꯏꯅ ꯎꯇꯤ ꯊꯣꯡꯕ ꯑꯃꯅꯦ ꯑꯗꯒꯤ ꯃꯔꯣꯏ ꯊꯣꯡꯕ ꯑꯃꯅꯦ ꯂꯐꯨꯔꯣꯝ ꯌꯥꯝ ꯆꯥꯅꯕꯅꯦ ꯀꯩꯅꯣ ꯈꯦꯁꯤꯒꯤꯗꯤ ꯑꯗꯨꯏ ꯑꯍꯨꯝꯁꯤ ꯃ ꯀ ꯃꯁꯗ ꯌꯥꯎꯍꯜꯂꯕ ꯑꯗꯨꯒ ꯑꯇꯩꯗꯤ ꯁꯥꯛ ꯌꯥꯎꯔꯁꯨ ꯁꯥꯛꯁꯨ ꯌꯥꯎꯔꯁꯨ ꯌꯥꯏ ꯑ ꯃꯔꯨ ꯑꯣꯏꯅ ꯇꯤꯅꯦꯕ ꯃꯦꯟ ꯄꯥꯠꯇꯤ ꯏꯔꯣꯝꯕꯒ ꯑꯗꯨꯒ ꯃꯔꯣꯏ ꯊꯣꯡꯕꯒ ꯁꯥꯀ ꯌꯥꯔꯦ ꯑꯗꯨꯒ ꯃꯣꯏ ꯆꯥꯅꯤꯡ ꯆꯥꯅꯤꯡꯕ ꯑꯦꯛꯁꯇ꯭ꯔꯥ ꯑꯇꯣꯞꯄꯗꯨꯗꯤ ꯑꯗꯨꯝ ꯌꯦꯡꯉꯁꯦꯕ ꯑꯗꯨꯗꯣ ꯑꯩꯅ ꯁꯨꯝ ꯈꯟꯕꯗꯅꯦ ꯑꯩꯈꯣꯏꯁꯦ ꯎ ꯀꯣꯏꯕꯣꯏ ꯂꯥꯛꯄꯣꯏ ꯄꯤꯛꯅꯤꯛ ꯑꯣꯏ ꯀꯔꯤ ꯑꯣꯏ ꯑꯇꯣꯞꯄ ꯖꯒꯥ ꯐꯖꯕ ꯃꯐꯝꯗ ꯑꯣꯏꯅ ꯆꯠꯄꯅ ꯐꯒꯗ꯭ꯔꯥꯅꯠꯇ ꯅꯠꯇ꯭ꯔ ꯀꯅꯥꯒꯨꯝꯕ ꯑꯃꯒꯤꯒꯤ ꯌꯨꯝ ꯈꯤꯇꯪ ꯆꯥꯎꯕ ꯃ ꯄꯨꯟꯅ ꯐꯒꯗ꯭ꯔꯣ ꯑꯗꯨꯕꯨ
ꯑꯗꯣ ꯑꯩꯈꯣꯏꯅ ꯊꯣꯡꯕꯗꯣ ꯍꯥꯟꯅ ꯊꯣꯡꯕꯗꯣ ꯂꯣꯏꯊꯣꯛꯑꯒ ꯆꯠꯄꯗꯤ ꯌꯥꯏ ꯅꯠꯇ꯭ꯔꯒꯅ ꯃꯐꯝ ꯑꯩꯈꯣꯏꯗ ꯆꯠꯁꯦ ꯍꯥꯏꯕ ꯖꯒꯥ ꯑꯃꯗ ꯀꯣꯏꯕ ꯀꯩꯕꯨꯣꯏ ꯇꯣ ꯆꯠꯂꯒꯗꯤ ꯊꯣꯡꯕ ꯊꯥꯛꯄꯗꯨꯁꯨ ꯑꯃꯨꯛ ꯅꯨꯡꯉꯥꯏꯔꯣꯏꯗꯕ ꯊꯣꯡꯗꯣꯛꯄ ꯂꯣꯏꯔꯒ ꯆꯠꯄꯗꯤ ꯌꯥꯕ ꯑꯇꯔꯅꯤ ꯇ ꯑꯣꯏꯁ
ꯎꯝ ꯑꯩ ꯀꯩꯅꯣꯁꯦ ꯎꯝ ꯀꯩꯅꯣꯝꯇ ꯌꯦꯡꯒꯦ ꯀꯗ ꯇꯥꯡ ꯎꯀ ꯅꯣꯡꯃ ꯄꯥꯟꯕ ꯑꯁꯤ ꯌꯥꯔꯔꯣꯏ ꯌꯦꯉꯟꯑꯣ ꯑꯗꯒꯤ ꯍꯟꯗꯛ ꯀꯥꯡꯁꯦ ꯍꯦꯛ ꯂꯣꯏꯕꯒ ꯂꯥꯛꯇꯣꯏꯕ ꯑꯩꯈꯣꯏ ꯍꯔꯥꯎ ꯀꯨꯝꯍꯩ ꯃꯅꯤꯄꯨꯔꯤꯒꯤ ꯑꯩꯈꯣꯏ ꯀꯩꯅꯣꯁꯦ ꯀꯩ ꯑꯣꯏꯗꯣꯏꯖꯥꯠꯅꯣ
ꯀꯥꯡꯒꯤ ꯃꯇꯨꯡꯗꯗꯤ ꯀꯔꯤ ꯂꯩꯒꯦ ꯀꯥ ꯃꯇꯨꯡꯗ
ꯏꯪꯟ ꯊꯧꯋꯥꯜ ꯂꯥꯛ ꯇꯣꯏꯅꯦꯕ ꯀ꯭ꯔꯤꯁꯇ ꯖꯔꯃꯥ
ꯑꯥ ꯈꯪꯗꯦ ꯑꯗꯨ ꯑꯣꯏꯗꯣꯏꯖꯥꯠꯂꯥ
ꯑꯣ ꯑꯣ ꯁꯤꯗ ꯂꯥꯛꯇꯣꯏꯁꯦ ꯁꯤꯗꯗꯤ ꯀꯩꯅꯣꯒꯤ ꯍꯥꯏꯔꯒꯗꯤ ꯑꯩꯈꯣꯏ ꯍꯣꯏ ꯏꯟ ꯊꯧꯕꯥꯜꯗꯗꯤ ꯑꯩꯈꯣꯏ ꯖꯨꯂꯣꯟ ꯀꯩ ꯃꯣꯏ ꯂꯩꯔꯦꯀꯣ ꯑꯗꯒꯤ ꯁꯨ ꯂꯣꯟꯅ ꯑꯗꯒꯤ ꯊꯥꯏꯅꯗꯤ ꯌꯥꯝ ꯍꯥꯏꯅꯔꯝꯃꯦ ꯑꯗꯒꯤ ꯑꯩꯗꯤ ꯍꯧꯖꯤꯛ ꯑꯩꯅ ꯑꯃꯛꯒꯤ ꯀꯩꯅꯣꯗꯣ ꯑꯩꯈꯣꯏ ꯊꯥꯏꯅꯒꯤ ꯑꯁ ꯀꯥꯎꯔꯦ ꯄꯦꯇ꯭ꯔꯣꯃꯦꯛꯁ ꯄꯦꯇ꯭ꯔꯣꯂꯤꯌꯝꯒ ꯊꯥꯜꯂꯀꯥꯟꯗ ꯑꯩꯈꯣꯏꯒꯤ ꯁꯥꯟꯅꯕꯗꯣ
ꯍꯅꯦ ꯍꯅꯦ ꯀꯩꯅꯣ
ꯍꯥꯏꯕ ꯊꯣꯛꯇꯔꯦ ꯀꯥꯉꯠꯇꯤ ꯍꯥꯏꯕꯗꯤ ꯊꯥꯏꯅꯒꯤ ꯅꯨꯡꯁꯤꯅꯕ ꯂꯤꯀꯣꯟ ꯁꯪꯅꯕꯗꯣ ꯑꯗꯨꯕꯨ ꯍꯧꯖꯤꯛꯁꯦ ꯀꯣꯟꯁꯦ ꯃꯐꯝ ꯃꯐꯝ ꯃꯅꯤꯄꯨꯔꯒꯤ ꯑꯇꯩ ꯃꯐꯝꯗ ꯍꯧꯖꯤꯛ ꯆꯠꯅꯕ ꯃꯐꯝꯗꯤ ꯌꯥꯎꯔꯤ ꯌꯥꯎꯔꯒꯁꯨ ꯌꯥꯝꯅ ꯑꯣꯔ ꯈꯔꯇꯪ ꯑꯣꯏꯔꯔꯤꯌꯦ ꯃ ꯊꯥꯏꯅꯒꯤ ꯑꯗꯨꯃꯥꯏꯅ ꯑꯣꯏꯔꯒꯁꯨ ꯍ ꯍꯧꯖꯤꯛꯅ ꯍꯦꯟꯖꯜꯂꯦꯕꯨ ꯄꯛꯇꯕ ꯍꯥꯏꯇꯥꯔꯦ ꯑꯗꯨꯒ ꯆꯠꯅꯕꯗꯤ ꯂꯩꯔꯤ ꯑꯗꯨꯕꯨ ꯍꯧꯖꯤꯛꯀꯥꯟꯅ ꯊꯥꯏꯅꯒꯤꯗꯨꯅꯦ ꯅꯨꯡꯁꯤꯗ꯭ꯔꯣ ꯃꯔꯨ ꯄꯥꯏꯔꯒ ꯃꯣꯏ ꯋꯥꯍꯩ ꯗꯥꯏꯂꯣꯛ ꯐꯖ ꯐꯖꯕ ꯍꯥꯏꯔ ꯐꯖ ꯐꯖꯅ ꯀꯩꯅꯣ ꯇꯧꯕꯗꯣ ꯑꯗ ꯍꯧꯖꯤꯛꯇꯤ ꯑꯗꯨꯅ ꯇꯦꯕꯤꯗ ꯀꯤꯁꯦꯠ ꯗꯥꯟꯁ ꯊꯥꯗꯣꯛꯑꯒ ꯗꯥꯟꯁ ꯇꯧꯦ ꯋꯥꯅꯤ
ꯇꯧꯋꯦ ꯌꯦꯡꯅꯤꯡꯗꯦꯗ
ꯑꯗꯨꯒꯤ ꯄꯣꯠꯇꯣ ꯈꯪꯍꯧꯗ꯭ꯔꯦ ꯂꯤꯛꯀꯣꯟ ꯁꯥꯟꯅꯕ ꯍꯥꯏꯁꯦ ꯑꯗꯨꯗꯗꯤ ꯀꯩꯅꯣꯅꯦꯕ ꯁꯝꯅ ꯍꯥꯏꯔꯕꯗ ꯑꯩꯈꯣꯏ ꯌꯥꯎꯁꯪ ꯊꯥꯕ ꯃꯅꯨꯡꯗ ꯅꯨꯄꯤꯒꯩꯅꯒ ꯁꯤꯟꯖꯔꯀꯥꯟꯗ ꯃꯥ ꯃꯥꯏ ꯈꯪꯅ ꯆꯥꯟꯅꯕ ꯂꯥꯛꯑꯀꯥꯟꯗ ꯇꯧꯕꯗ ꯑꯗꯨꯃꯥꯏꯅ ꯇꯧꯕꯒꯨꯝꯕꯅꯦꯕ ꯃꯇꯝꯗꯨꯒꯤ ꯅꯠꯇ
ꯍꯣꯏ ꯍꯣꯏ ꯍꯣꯏ ꯎꯝ
ꯔꯥꯎꯟ ꯐꯝꯃꯤꯟꯅꯔꯒ ꯃꯊꯪ ꯃꯊꯪ ꯐꯝꯃꯤꯟꯅꯔꯒ ꯋꯥꯁꯛꯅꯗꯅ ꯋꯥꯍꯩ ꯍꯥꯏꯅꯗꯅ
ꯎꯝ ꯃꯤ ꯃꯣꯏ ꯃꯣꯏꯅ ꯄꯥꯝꯗꯕꯅ ꯃꯄꯥꯗ ꯂꯥꯛꯑꯒꯗꯤ ꯃꯣꯏ ꯍꯤꯗꯥꯛꯐꯨ ꯍꯥꯜꯂꯒ ꯄꯤꯊꯛꯅꯕꯒꯤ ꯆꯠꯅꯕꯤ ꯂꯩꯔꯝꯃꯦꯕꯀꯣ ꯑꯗꯨꯗꯨꯅꯤ ꯇꯥꯛꯄꯗꯣ ꯀꯩꯅꯣ ꯇꯧꯗꯅ ꯌꯥꯝꯅ ꯌꯥꯝꯗꯕꯤꯗ ꯍꯜꯍꯜꯂꯒ ꯑꯩꯈꯣꯏꯒꯤ ꯑꯃꯨꯣꯠ ꯑꯅꯀ ꯆꯤꯡꯕꯗꯒ ꯂꯣꯏꯍꯟꯈꯤꯕꯗꯣ ꯑꯗꯨꯃꯥꯏꯅ ꯇꯧꯋ ꯑꯗꯨꯗ ꯃꯣꯏꯅꯨꯡꯁꯤꯕꯂꯦ ꯀ ꯍꯤꯗꯥꯛ ꯄꯣꯠꯇꯣ ꯈꯔ ꯌꯥꯝꯅ ꯍꯟꯖꯤꯜꯂꯒ ꯀꯨꯏꯅꯅꯕꯒꯤ ꯃꯥꯏꯅ ꯑꯗꯨ ꯁ ꯈꯪꯅꯕꯗꯣ ꯍꯥꯏ ꯍꯥꯏꯇꯥꯥꯔꯦꯀꯣ ꯑꯗꯨꯃꯥꯏꯅ ꯇꯧꯋꯦ ꯍꯥꯏꯕ ꯃꯣꯏꯅ ꯋꯥꯔꯤ ꯒꯤꯕꯗ
ꯍꯣꯏ ꯍꯒꯦ ꯑ ꯑꯗꯣ ꯁꯨꯃꯥꯏꯅ ꯇꯧꯒꯦ ꯑꯩꯗꯣꯞꯇ ꯂꯣꯏꯁꯜꯂꯒꯦꯕꯀꯣ ꯑꯗꯨꯒꯅꯦ ꯀꯩꯅꯣꯒꯤꯗꯣ ꯑꯩꯅ ꯄ꯭ꯔꯦꯠꯇ ꯑꯌꯨꯛ ꯇꯞ ꯑꯃ ꯆꯠꯄꯗꯨꯣ ꯏꯁꯩꯒꯤ ꯃꯇꯦꯛ ꯑꯃ ꯃꯇꯝ ꯌ ꯑꯗꯨꯒꯤ ꯖꯒꯥꯗꯣ ꯑꯥ ꯌꯧꯕ ꯀꯥꯟꯗ ꯑꯃꯨꯛ ꯐꯣꯟ ꯇꯧꯔꯛꯑꯒꯦ ꯑꯗꯨꯗꯀꯣ
ꯎꯝ ꯐꯔꯦ ꯐꯔꯦ ꯊꯝꯃꯦ ꯊꯝꯃꯦ